ꯈꯜꯂ ꯜꯂ ꯈꯥ
ꯍꯜꯂꯣ
ꯇꯥꯏꯌꯦ ꯇꯥꯏꯌꯦ
ꯍꯜꯂꯣ
ꯇꯥꯏꯌꯦꯦ
ꯇꯥꯕꯤꯕ꯭ꯔꯣ ꯏꯇꯥꯅꯅꯨꯡꯉꯥꯏ ꯕꯨꯣ
ꯅꯨꯡꯉꯥꯏꯔꯤꯌꯦ ꯅꯨꯡꯉꯥꯏꯔꯤꯌꯦ ꯀ
ꯊꯕꯛ ꯆꯠꯇ꯭ꯔꯦꯕꯣ
ꯊꯕꯛ ꯑꯃ ꯂꯩꯌꯦꯦ ꯆꯠꯂꯛꯑꯦ ꯑꯩꯈꯣꯏꯗꯤ ꯇꯒꯦꯅꯦ ꯍꯌꯦꯡ ꯁꯟꯗꯦ ꯁꯨꯇꯤ ꯎꯝ ꯁꯟꯗꯦꯗꯗꯤ ꯁꯨꯇꯤꯅꯦ
ꯆꯂꯣ
ꯅꯪꯒꯤ ꯍꯣꯏ ꯊꯕꯛ ꯑꯃꯕꯥ ꯂꯩꯌꯦꯦ
ꯀꯣ ꯅꯪ ꯈꯣꯟꯖꯦꯁꯦ ꯌꯥꯝꯞ ꯇꯞꯅ ꯇꯥꯏꯅꯦ
ꯎꯝ ꯅꯪꯅ ꯈꯔ ꯂꯥꯎ ꯊꯥꯗꯕꯤꯔꯁꯤ
ꯆꯆꯥꯔꯕꯨ
ꯆꯥꯔꯦ ꯊꯕꯛ ꯃꯐꯝ ꯂꯩ ꯍꯥꯏꯕ
ꯑꯣ ꯌꯨꯝꯗꯒꯤ ꯆꯥꯛ ꯆꯥꯔꯒ ꯊꯕꯛ ꯆꯠꯄ꯭ꯔꯣ
ꯎꯝ ꯄꯨꯡ ꯅꯥꯏꯟꯗ ꯆꯠꯄꯗꯨꯕꯨ ꯀꯃꯥꯏꯅ ꯆꯥꯗꯕꯤꯗ ꯆꯠꯀꯗ꯭ꯔꯣ
ꯑꯦ ꯄꯨꯡ ꯅꯥꯏꯟꯗꯤ ꯆꯥꯛ ꯆꯥꯕꯁꯦ ꯉꯜꯂꯤ ꯀꯩꯅꯣ ꯑꯩꯗꯤ ꯑꯩꯗꯤ ꯊꯕꯛ ꯆꯠꯂꯒ ꯍꯣꯇꯦꯜꯒ ꯑꯥꯎꯍꯥꯎꯕ ꯆꯥꯕ꯭ꯔꯥ ꯁꯤꯅꯤꯗ
ꯏꯁꯁ ꯑꯗꯨꯗꯤ ꯃꯥꯡꯖꯔꯦꯍꯦ ꯄꯩꯁꯥꯗꯤ
ꯃꯥꯡꯖꯒꯁꯨ ꯑꯍꯥꯎ ꯑꯁꯥ ꯐꯪꯉꯗꯤ ꯌꯥꯔꯦ
ꯑꯗꯨ ꯑꯗꯨꯗ
ꯅꯪ ꯀꯩꯅꯣꯗ ꯂꯩꯕ꯭ꯔꯣ ꯐꯥꯔꯃꯥꯁꯤ ꯑꯣꯟ
ꯎꯝ ꯣꯗꯥꯟ ꯂꯩꯦ ꯣꯗꯥꯟꯗ
ꯀꯩꯅꯣ
ꯀꯩꯅꯣꯅꯦꯋꯥꯡ ꯌꯥꯝ ꯅꯨꯡꯉꯥꯏꯇꯦ ꯀꯩꯅꯣ
ꯀꯩꯊ ꯎ ꯀꯩꯊꯦꯜ ꯁꯤꯂꯨꯒ ꯂꯩꯃꯤꯟꯅꯗ꯭ꯔꯕꯣ
ꯂꯩꯃꯤꯟꯅꯗꯦ ꯍꯟꯗꯛꯇꯤ ꯑꯩ ꯒꯨ ꯗꯥꯎꯟꯗ ꯑꯌꯥꯝꯕ ꯂꯩꯦ
ꯑ ꯀꯗꯥꯥꯎꯟꯗ ꯅꯪ ꯀꯅꯥ ꯂꯥꯛꯑꯦꯕ ꯅꯅꯥꯊꯟꯗꯔꯣ ꯀꯗꯥꯟꯗ ꯑꯁ ꯃꯄꯥꯟ ꯃꯄꯥꯟ ꯊꯣꯛꯇꯗꯤ ꯃꯅꯨꯡꯗ ꯑꯗꯨꯝ ꯂꯩꯔꯕꯅꯤꯅ ꯁꯀꯁꯦ ꯐꯥꯖꯊꯣꯛꯑꯝꯕꯅꯤꯅꯦ ꯉꯥꯎ ꯉꯥꯎꯔꯒ ꯄꯨꯡ ꯍꯧꯔꯒ
ꯑ ꯑꯥ ꯇꯧꯅꯤ ꯇꯧꯅꯤ ꯌꯦꯡꯉꯣꯗꯅ ꯂꯥꯛꯄ ꯀꯥꯟꯗ
ꯍ
ꯊꯕꯛ ꯆꯥꯗꯕ꯭ꯔꯅ ꯗꯤꯗꯤ ꯆꯥꯠꯇꯕ꯭ꯔꯣ
ꯑꯁ ꯑꯩ ꯗ꯭ꯌꯨꯇꯤꯗ ꯂꯩꯌꯦ ꯆꯄꯛꯛꯇ ꯂꯩꯌꯦ ꯐ꯭ꯔꯤ ꯂꯩꯕꯤꯀꯣ ꯆ ꯑꯩ ꯊꯣꯔ ꯇꯪꯉꯥꯏꯔꯤꯍ ꯄꯨꯡ ꯇꯔꯥꯗꯒꯤ ꯑꯅꯤ ꯐꯥꯎ ꯄꯨꯡ ꯇꯔꯥꯗꯒꯤꯅꯦ ꯑꯅꯤ ꯐꯥꯎ ꯑꯗꯨꯒ ꯍꯣꯔꯦꯟ ꯅꯨꯡꯗꯥꯡꯗꯁꯨ ꯑꯃꯨꯛ ꯂꯩꯌꯦ ꯄꯨꯡ ꯃꯔꯤꯃꯨꯛ ꯑꯣꯏꯗꯤ ꯋꯥꯏꯗ ꯅꯣꯏ ꯅꯣꯏ ꯅꯣꯏ ꯃꯉꯥꯏ ꯅꯨꯡꯉꯥꯏꯁꯦ
ꯎꯝ ꯅꯨꯡꯉꯥꯏꯔꯁꯨ ꯑꯩꯩꯁꯨ ꯄ꯭ꯔꯦꯁꯥꯔ ꯌꯥꯝ ꯂꯩꯌꯦ ꯀꯩꯅꯣ
ꯄ꯭ꯔꯦꯁꯔ ꯂꯩꯒꯦꯔ ꯂꯩꯔꯣꯏꯒꯦꯔꯥ ꯅꯨꯡꯗꯥꯡ ꯄꯣꯊꯥ ꯐꯪꯉꯗꯤ ꯌꯥꯔꯦ
ꯑꯁ ꯑꯗꯨ ꯅꯣꯏꯒꯤ ꯊꯕꯛꯇꯨꯗꯤ ꯑꯃꯨꯛ ꯃꯇꯝ ꯆꯥꯡ ꯅꯥꯏꯅ ꯇꯨꯝꯗꯕꯁꯦ ꯑꯃꯨꯛ ꯋꯥꯔꯝꯅꯤ ꯃꯁ ꯅꯁꯥꯗꯣ
ꯗꯤ ꯅꯨꯡꯗꯥꯡꯗ ꯅꯥꯈꯣꯔꯒ ꯇꯨꯝꯃꯁꯨ ꯌꯥꯔꯦ
ꯑꯗꯨꯁꯨꯅꯣꯏꯗꯤ ꯄꯩꯁ ꯆꯥꯎꯏ ꯀꯅꯥ
ꯆꯥꯎꯗꯦꯗ ꯀꯥꯏꯗꯩ ꯄꯩꯁꯥ ꯆꯥꯎꯕꯗꯨꯗ ꯑꯆꯥꯄꯣꯠ ꯂꯩꯅꯐꯥꯎ ꯄꯩꯁꯥ ꯀꯣꯟꯅꯗꯦꯗ ꯑꯆꯥꯄꯣꯠ ꯈꯣꯔ꯭ꯁꯀꯤ ꯄꯩꯁꯥ ꯂꯩꯇꯦ ꯅꯣꯏꯁꯨ ꯌꯥꯝ ꯆꯥꯎꯔꯤꯗꯨꯗꯤ
ꯆꯥꯎꯗꯦ ꯑꯩꯈꯣꯏꯗꯤ
ꯅꯣꯏꯁꯨ ꯀꯨꯟꯌꯧꯔꯕꯣ
ꯀꯗꯥꯏꯗꯒꯤ ꯑꯦ ꯀꯃꯥꯏꯅ ꯀꯨꯟ ꯌꯧꯗꯣꯏꯅꯣ ꯅꯣꯏ ꯅꯣꯏꯅꯅꯦ ꯃꯤꯅ ꯇ ꯑꯗꯨꯅꯦ ꯃꯤꯅ ꯍꯥꯏꯕꯒꯅꯦ ꯖꯥꯠ ꯖꯥꯠ ꯇꯥꯏꯌꯦꯕ ꯑꯩꯁꯨ ꯁꯦ ꯌꯥꯝꯃꯤ ꯇꯥꯏ꯭ꯞꯇꯀꯣ ꯇ꯭ꯋꯦꯟꯇꯤ ꯌꯧꯔꯦ ꯑꯃꯨꯛ ꯍꯥꯏ ꯐꯤꯐꯇꯤꯟ ꯑꯣꯏꯔꯝꯃꯦ ꯒ꯭ꯌꯥꯟ ꯇꯥꯗꯦ
ꯑꯆꯨꯝꯕ ꯑꯣꯏꯔꯝꯒꯅꯦ ꯅꯣꯏ ꯇꯂꯣꯞ ꯆꯥꯎꯋꯤ ꯍꯥꯏ ꯗꯨꯗꯤ
ꯑꯩꯈꯣꯏꯅꯦ ꯊꯣꯏꯗꯣ
ꯑꯥꯏ
ꯃꯥꯏ ꯆꯍꯤ ꯑꯅꯤ ꯈꯔ ꯍꯦꯜꯂꯝꯅꯦꯕꯀꯣ ꯃꯥꯗꯤ ꯌꯥꯝ ꯈ꯭ꯔꯦ ꯃꯥꯗꯤ ꯇ꯭ꯋꯦꯟꯇꯤ ꯅꯥꯏꯟꯇꯤꯟ ꯑꯣꯏꯔꯝꯅꯦꯕ
ꯎꯝ ꯅꯥꯏꯟꯇꯤꯟ ꯌꯧꯔꯕꯣꯃ
ꯃꯥ ꯅꯥꯏꯟꯇꯤꯟ ꯑꯣꯏꯔꯦ
ꯅꯥꯏꯟꯇꯤꯟ ꯌꯧꯔꯦꯕ
ꯎꯝ
ꯑꯣ ꯏꯁ ꯅꯣꯏꯁꯨ ꯗꯨꯝ ꯈꯔ ꯆꯥꯡ ꯃꯥꯟꯅꯔꯝꯃꯅꯤ ꯀꯩꯅꯣ ꯅꯥꯏꯟꯇꯤꯟ ꯅꯥꯗꯤ ꯆꯥꯎꯔꯦ
ꯍꯣꯏ ꯃꯣꯏꯗꯤ ꯁꯤꯅꯤꯌꯔꯅꯤꯗꯅ ꯑꯩꯈꯣꯏꯗꯤ ꯀꯗꯥꯏꯅꯦ
ꯁꯤꯅꯦ ꯑꯣꯏ ꯁꯅ ꯑꯗꯨꯝ ꯈꯔ ꯈꯔ ꯃꯥꯟ ꯭ꯔꯣ
ꯍ
ꯑꯗꯨꯒꯤ ꯃꯊꯛꯇ ꯅꯣꯡꯃ ꯅꯣꯡꯃꯒꯤ ꯈꯣꯔꯁꯥꯁꯨ ꯄꯤ ꯍꯥꯏ ꯑꯁ ꯌꯥꯝ ꯊ
ꯇ꯭ꯋꯦꯟꯇꯤ ꯈꯛꯇꯪꯅꯦ
ꯇ ꯇꯔ ꯌꯥꯔꯦ
ꯇ꯭ꯋꯦꯟꯇꯤꯅꯕꯨ ꯀꯩ ꯆꯥꯗꯣꯏꯕ ꯑꯩꯈꯣꯏꯗꯤ ꯄꯩꯁꯥ ꯑꯗꯨꯝ ꯊꯣꯛꯑꯖꯥꯏ
ꯣꯡ ꯅꯣꯡꯃ ꯅꯣꯡꯃꯒꯤ ꯈꯁ ꯅꯣꯡꯃ ꯅꯣꯡꯃꯒꯤ ꯀꯣꯔꯁ ꯐꯤ ꯍꯥꯏꯗꯥꯏꯅꯦ
ꯑꯗꯨꯅꯦ ꯇ꯭ꯋꯦꯟꯇꯤ ꯈꯛꯇꯪꯅꯦꯕ ꯑꯗꯨ ꯀꯃꯥꯏꯅ
ꯇ꯭ꯣꯏꯇꯤꯄꯥ ꯀꯨꯟ
ꯎꯝ ꯃꯤ ꯑꯃꯗ ꯀꯨꯣꯟ ꯀꯣꯟ
ꯑꯣ ꯃꯤꯖꯂ ꯄꯀꯣꯏꯦ ꯑꯔ ꯀꯅ ꯃꯤ ꯃꯔꯤꯗ ꯑꯣꯏꯔꯗꯤ ꯊꯣꯡꯉ ꯆꯥꯔꯣ ꯄꯨꯛ ꯊꯜꯂꯦ ꯄꯨꯛ ꯊꯜꯂꯅꯤ
ꯊꯪꯗꯕ
ꯑꯦ ꯇꯤ ꯖꯥ ꯑꯃ ꯂꯧꯔꯣ ꯆꯄꯨꯠꯄꯒꯤ ꯀꯩꯅꯣꯗꯣꯣ ꯂꯧꯔꯣ ꯂꯧꯔꯒ ꯊꯑꯣ
ꯑꯗꯨ ꯂꯩꯅꯕ ꯄꯩꯁꯥ ꯇꯥꯟꯈꯤꯒꯦ ꯑꯩ
ꯎ ꯇ ꯂꯣ ꯑꯗꯨ ꯆꯥꯅ ꯁꯔ ꯍꯥꯏꯔꯒ ꯑꯗꯨ ꯂꯩꯥꯏꯅꯕ ꯀꯥꯟꯗ ꯑꯗꯨꯗꯤ ꯂꯨꯄꯥ ꯆꯅꯤ ꯌꯥꯡꯈꯩ ꯆꯥꯍꯨꯝ ꯈꯛꯇꯅꯤ
ꯇꯥꯅꯤꯡꯗꯦ
ꯇꯅꯤꯡꯗꯦꯒꯅ ꯄ ꯏ ꯍꯦꯜꯂꯣ ꯌꯥꯝ ꯆꯥꯎꯔꯒ ꯆꯅꯤꯕꯨ ꯄꯩꯁꯥ
ꯂꯩꯇꯕ ꯁꯥꯏꯁꯦ ꯀꯩꯒꯤꯅꯣ
ꯈꯣꯏꯗꯤ ꯀꯥꯏꯗꯒꯤ ꯄꯩꯁꯥ ꯅ ꯍꯦ
ꯅꯣꯏꯗꯤ ꯀꯨꯟꯊ꯭ꯔꯥ ꯌꯧꯒꯗ꯭ꯔꯥ ꯅꯣꯏ
ꯁꯤ ꯀ ꯀꯟ ꯍꯒ
ꯇ꯭ꯋꯦꯟꯇꯤ ꯐꯥꯏꯚꯔ ꯇ꯭ꯋꯦꯟꯇꯤ ꯇ꯭ꯋꯦꯟꯇꯤ ꯁꯚꯦꯟ ꯑꯣꯏꯕ꯭ꯔꯥ
ꯇ꯭ꯋꯦꯟꯇꯤ ꯁꯦꯚꯦꯟꯀ ꯀꯨꯟ ꯊꯔꯥ ꯀꯅꯥꯅ ꯀꯨꯟꯊ꯭ꯔꯥ ꯍꯥꯏꯅꯣ ꯅꯥꯀꯣꯡ ꯁꯦꯠ ꯇꯠꯀꯦ ꯂꯥꯛꯑꯣ ꯃꯅꯥ ꯁꯦꯠ ꯇꯠꯀꯦ
ꯗꯗꯣ
ꯀꯨꯟꯊ꯭ꯔꯥ ꯀꯥꯟ ꯑꯩ ꯑꯩ ꯀꯨꯟꯊ꯭ꯔꯥ ꯀꯨꯣꯟꯊ꯭ꯔꯥ ꯈꯩ ꯅꯍꯥꯟꯅ ꯄꯩꯁꯥ ꯄꯥꯏꯔꯅꯤꯅꯦ ꯍꯦꯂꯤꯀꯣꯞꯇꯔ ꯐꯥꯎ ꯂꯩꯔꯦꯅꯦ
ꯁꯦꯚ ꯌꯥꯝ ꯇꯧꯔꯝꯅꯤꯑꯅ
ꯀꯔꯤ ꯀꯔꯤ ꯁꯦꯕꯤꯡꯅꯣꯍꯣꯏ ꯍꯣꯏ ꯑꯉꯥꯡꯃꯤ ꯊꯝ ꯂꯩ ꯁꯤꯗꯤ ꯁꯤꯗ ꯁꯚꯤꯡ ꯇꯧꯅꯤꯡꯒꯥꯏ ꯄꯩꯁꯂꯦ ꯏꯇꯦ ꯎ
ꯅꯨꯄꯤ ꯊꯤꯅꯤꯉꯥꯏꯁꯦ ꯇꯔꯃꯅꯤ
ꯇꯥꯗꯤ ꯅꯨꯄꯤ ꯊꯤꯕꯅꯦ ꯅꯨꯄꯤ ꯊꯤꯕꯒꯤ ꯄ꯭ꯂꯥꯟꯁꯨ ꯂꯩꯇꯦ ꯄꯩꯁꯥꯁꯨ ꯁꯦꯚꯤꯡ ꯇꯧꯗꯦ ꯄꯦꯁꯥ ꯄꯥꯏꯗꯦ
ꯑꯃꯒꯤꯗ ꯑꯩ ꯈꯪꯉꯦ
ꯁꯤ ꯈꯪꯉꯦ ꯀꯅ ꯅꯣꯏ ꯅ ꯍꯔꯣ ꯇꯣꯡ ꯉꯔꯥꯡ ꯁꯤꯗ ꯂꯥꯛꯏꯅꯦ
ꯍꯣꯏꯅꯦ ꯐꯣꯇꯣ ꯊꯥꯔꯛꯏꯗꯨꯗꯤ ꯅꯪꯒꯤ ꯊꯥꯒꯠꯂꯤꯅꯦ
ꯐꯣꯇꯣꯒ ꯀꯥꯞꯒ ꯊꯥꯒꯠꯂꯦ ꯆ ꯑꯩ ꯆꯥꯅꯤ
ꯎ ꯎꯝ ꯁꯤꯁꯨ ꯂꯥꯛꯈꯤꯗ ꯉꯁꯤꯁꯨ ꯂꯥꯛꯈꯤꯗꯏꯅꯦ
ꯉꯁꯤ ꯉꯁꯤ ꯂꯥꯛꯄ꯭ꯔꯣ ꯁꯤꯗ
ꯂꯥꯛꯄꯅꯦ ꯃꯣꯏ ꯑꯄꯧꯒ
ꯑꯣꯉꯗ ꯐꯣꯟ ꯇꯧꯔꯛꯇꯦ ꯑꯩ ꯈꯪꯗꯗ
ꯎꯝ ꯑꯃꯨꯛ ꯍꯜꯂꯑꯕꯅꯤ ꯌꯨꯝꯗ ꯂꯩꯈ꯭ꯔꯕꯅꯦ ꯍꯧꯖꯤꯛꯇꯤ
ꯇꯧꯔꯒ ꯑꯩꯗꯤ ꯆꯪꯉꯒ ꯇꯨꯝꯕꯒ ꯈꯪꯗꯦ
ꯎꯝ ꯅꯪꯣꯟꯗꯁꯨ ꯁꯇꯥꯥꯕ ꯇꯧꯅꯤꯡꯉꯣꯃꯣ ꯐ
ꯅ ꯅꯕꯥꯅꯤꯁꯨ ꯀꯩꯅꯣ ꯇꯧꯔꯣꯗꯅ ꯄ꯭ꯂꯥꯟꯗꯤ ꯁꯦꯝꯃ ꯇꯧꯔꯝꯕꯅꯤ
ꯑꯦ ꯍꯦ ꯑꯗꯨꯃꯛ
ꯑꯦ ꯏꯁꯁ ꯀꯗꯔꯗ ꯍꯟꯗꯛ ꯆꯍꯤ ꯆꯦꯜꯂꯅꯤ ꯍꯥꯏꯔꯣ ꯃꯊꯪꯗ ꯆꯦꯜꯂꯅꯤ ꯍꯥꯏꯔꯣ
ꯀꯅꯥ ꯍꯥꯏꯅꯣ ꯑꯩꯗꯤ ꯈꯪꯗ꯭ꯔꯤꯌꯦ ꯑꯩꯈꯣꯏ ꯑꯗꯨ ꯄ꯭ꯂꯥꯟ ꯇꯧꯗ꯭ꯔꯤꯌꯦ ꯍꯥꯏꯅꯗꯤꯌꯦ
ꯆꯠꯂꯦꯍꯦ ꯄ꯭ꯂꯥꯅꯤꯡ ꯇꯧ ꯍꯧꯔꯝꯕꯅꯤꯗ ꯍꯟꯗꯪꯛ ꯆꯥꯁꯤ ꯆꯦꯜꯂꯅꯤ ꯍꯥꯏꯔꯅꯤ ꯍꯅꯦ ꯍꯟꯗꯛ ꯆꯍꯤ ꯆꯦꯜꯂꯅꯤ ꯍꯥꯏꯗ ꯅꯣꯏ ꯍꯦꯔꯣꯗꯨꯗꯤ ꯄꯩꯁꯥꯅ ꯆꯦꯟꯕ꯭ꯔꯣ ꯄꯩꯁꯥ ꯄꯩꯁꯥꯅ ꯄꯤꯊꯤꯕ꯭ꯔꯣ
ꯄꯩꯁꯥ ꯂꯩꯗ꯭ꯔꯗꯤꯅꯣ ꯀꯃꯥꯏꯅ ꯅꯨꯄꯤ ꯊꯤꯔꯣ ꯊꯥꯛꯇꯣꯏꯅꯣ
ꯂꯩꯃꯤꯟꯅꯔꯒ ꯌꯥꯅ ꯌꯥꯅꯕ ꯀꯩꯅꯣ ꯇꯧ ꯂꯣꯏꯔꯦ ꯄꯩꯁꯥꯕꯨꯗꯤ ꯑꯗꯨꯝ ꯌꯥ ꯅ ꯌꯥꯅꯕ ꯏꯁꯣꯔꯅ ꯄꯤꯔꯛꯀꯅꯤ ꯋꯥꯅꯤ ꯂꯩꯃꯤꯅꯗꯤ ꯅꯁꯨ ꯅꯪꯁꯨ ꯇꯣꯂꯣꯞ ꯇꯣꯐ ꯇꯥꯎꯅꯥ ꯆꯍꯔꯦ ꯅꯣꯏ ꯍꯦꯔꯣꯏ ꯅꯣꯏ ꯍꯦꯔꯣꯁꯨ ꯊꯕꯛꯃꯨꯛ ꯇꯧꯔꯨꯗꯤ ꯑꯦꯁ ꯒꯣꯔꯚꯔꯃꯦꯟ ꯁꯥꯔꯚꯤꯁ ꯄꯥꯏꯒ ꯆꯠꯄꯅꯦ
ꯍꯩꯖꯤꯜꯂꯨ ꯍꯩꯖꯤꯜꯂꯨ
ꯀꯥꯟꯗꯦ ꯀꯥꯟꯗꯦ ꯊꯨꯅ ꯆꯦꯟꯈ꯭ꯔꯁꯦ ꯃꯇꯝ ꯃꯥꯡꯍꯟ ꯑꯩꯈꯣꯏꯍꯦ ꯍꯣꯏ ꯑꯍꯟꯁꯤꯡ ꯀꯥꯏꯅ ꯑꯩꯈꯣꯏꯗꯤ ꯌꯥꯝ ꯑꯉꯥꯡ ꯑꯣꯏꯔꯤꯍꯦ
ꯅꯍꯥꯟ ꯅꯠꯇ꯭ꯔꯣ ꯅꯪ ꯅꯨꯄꯤ ꯊꯤꯔꯦꯅ ꯄꯥꯎ ꯆꯦꯟꯕꯗꯣ
ꯀꯥꯏꯗ ꯀꯅꯥꯒ ꯃꯔꯣꯟ ꯃꯨꯛ ꯃꯣꯅꯤꯀꯥ ꯍꯥꯏꯕ ꯅꯨꯄꯤ ꯅꯨꯄꯤ ꯑꯁ ꯅꯪ ꯆꯦꯜꯂꯝꯃꯅꯤ ꯆꯤꯡ ꯆꯤꯡꯅꯩ ꯆꯦꯂꯝ ꯃꯅꯤ ꯅꯪ ꯆꯦꯟꯅꯗꯤ ꯀꯅꯥ ꯆꯦꯟꯗꯣꯏꯅꯣ ꯀꯥꯏꯅ ꯑꯦ ꯑꯩꯈꯣꯏꯕꯨ ꯌꯥꯝ ꯋꯥꯠꯂꯤꯍꯦ
ꯏꯖꯠꯇꯣ ꯃꯥꯡꯉꯕ ꯅꯠꯇ꯭ꯔꯣ
ꯁꯦꯔꯥꯟꯗ꯭ꯔꯕ ꯃꯤꯅ ꯐꯠꯇ ꯈꯟꯕꯗꯨꯕꯨ ꯏꯖꯟ ꯃꯥꯡꯕ ꯀꯧꯔ ꯆꯩ ꯆꯥꯅꯤ
ꯍꯝ
ꯈꯣꯏꯗꯤ ꯋꯥꯠꯂꯤꯌꯦ ꯌꯥꯝ ꯋꯥꯠꯂꯤꯌꯦ ꯈꯣꯏꯗꯤ ꯑꯉꯥꯡꯁꯨ ꯑꯣꯏꯔꯤꯌꯦ
ꯑꯦ ꯉꯥꯡꯕꯩꯅꯤ ꯀꯥꯏꯅ
ꯅꯣꯏ ꯍꯦꯔꯣ ꯅꯪꯒꯤ ꯈꯤꯇꯪ ꯈꯟꯒꯂꯨꯅꯦ ꯅꯣꯏ ꯁꯥꯏꯒꯤ ꯈꯤꯇꯪ ꯈꯜꯂꯨꯅꯦ ꯅꯣꯏ ꯅꯣꯏ ꯁꯥꯏꯗꯤ ꯀꯩꯅꯣ ꯇꯧꯔꯕꯅꯦ ꯆꯍꯤ ꯆꯍꯤ ꯑꯥ ꯌꯧꯔꯝꯃꯅꯦ
ꯅꯪꯒ ꯃꯥꯟꯅꯔꯝꯅꯦ
ꯀꯥꯏꯗꯩꯩ ꯃꯥꯅꯅꯕꯅꯣꯍꯦ
ꯅꯪꯉꯣꯟꯗꯒꯤ ꯆꯍꯤ ꯑꯃꯒꯨꯝꯕ ꯑꯗꯨ ꯆꯍꯤ ꯑꯃꯒꯨꯝꯕꯍꯟꯕ꯭ꯔꯣ
ꯅꯠꯇꯦ ꯅꯣꯏ ꯁꯥꯏꯒꯤ ꯃꯅꯥꯎꯅꯨꯄꯥꯗꯣ ꯑꯅꯪ ꯅꯨꯄꯤ ꯊꯤ ꯑꯣꯏ ꯅꯨꯞ ꯄꯤꯊꯤꯈꯤꯕ ꯗꯣ ꯑꯥ ꯃꯅꯥ ꯑꯩꯉꯣꯟꯗꯒꯤ ꯍꯜꯅꯦ ꯑꯗꯨꯗꯤ ꯅꯣꯏ ꯍꯣꯏ ꯅꯪ ꯁꯥꯏ ꯅꯣꯏ ꯅꯣꯏ ꯁꯥꯏꯗꯨꯗꯤ ꯀꯛ ꯑꯥ ꯌꯧꯔꯝꯕꯅꯦ ꯅꯪꯒꯤ ꯈꯤꯇ ꯈꯪꯒꯅꯣ ꯅꯪꯗꯤ ꯑꯉꯥꯡ ꯑꯣꯏꯔꯝꯕ ꯌꯥꯏꯕꯀꯣ ꯅꯣꯏ ꯁꯥꯏꯗꯗꯤ ꯆꯍꯤ ꯈꯔ ꯑꯗꯨꯝ ꯃꯇꯝꯗ ꯌꯧꯔꯛꯑꯝꯅꯦꯕ ꯊꯪꯉꯕ
ꯏꯁꯁ ꯄꯥꯎꯇꯥꯛ ꯄꯤꯔꯤꯕ ꯄꯥꯎꯇꯥꯛ ꯄꯤꯕ ꯁꯔꯨꯛꯇꯨꯗꯤ ꯄꯩꯁꯥ ꯄꯤꯔꯣꯗꯅ
ꯀꯥꯟꯗꯦ ꯀꯥꯟꯗꯦ ꯂꯩꯃꯤꯟꯅꯔꯒ ꯀꯩ ꯀꯩꯅꯣ ꯑꯦꯗꯖꯁ ꯇꯧꯕꯗꯨꯅ ꯐꯕꯅꯤ
ꯎꯝ
ꯏꯀꯥꯟꯅꯕꯗ ꯅꯨꯕꯥꯅꯤꯁꯤꯗ ꯑꯗꯨꯝ ꯏꯝꯐꯥꯜ ꯏꯝꯐꯥꯜ ꯑꯗꯨꯝ ꯂꯩꯃꯤꯟꯅꯩ ꯌꯥꯔꯦ ꯅꯠꯇ꯭ꯔꯣ
ꯍꯩꯖꯤꯜꯂꯨ ꯍꯩꯖꯤꯜꯂꯨ ꯅꯣꯏ ꯅꯣꯏꯅ ꯇꯤꯅꯤꯊꯣꯛꯎꯄ
ꯅ ꯅꯕꯨꯡꯅ ꯍꯥꯏꯁꯦ ꯈꯔ ꯈꯔ ꯂꯧꯅꯦ
ꯑꯗꯨꯅꯦ
ꯄꯨꯡ ꯀꯌꯥ ꯐꯥꯎꯅꯣ ꯊꯕꯛ ꯄꯨꯡ ꯃꯔꯤ ꯐꯥꯎ
ꯃꯔꯤ ꯃꯈꯥꯏ ꯅꯍꯥꯟꯗꯤ ꯃꯔꯤꯗ ꯂꯣꯏꯕꯅꯦ ꯍꯟꯗꯛꯇꯤ ꯃꯔꯤ ꯃꯈꯥꯏ ꯑꯃꯨꯛ
ꯅ ꯊ ꯀꯤ ꯅꯅꯨꯡꯉꯥꯏꯃ ꯑꯗꯨꯝ ꯋꯥꯔꯤ ꯁꯥꯕꯩ ꯃꯇꯝꯁꯨ ꯐꯪꯉꯤꯅꯦ
ꯍꯣꯏ ꯆꯤꯟꯕ ꯀꯥꯟꯗꯗꯤ ꯌꯥꯝ ꯆꯤꯟꯕꯀꯣ
ꯆꯤꯟꯕ ꯀꯥꯟꯗꯅ ꯌꯥꯝ ꯆꯤꯜꯂꯦꯕ ꯑꯣ ꯑꯗꯨ ꯑꯣꯏꯔꯁꯨ ꯐꯔꯦꯗ ꯅꯨꯡꯁꯥ ꯃꯔꯛꯇ ꯆꯠꯂꯒ ꯗꯤ ꯊꯕꯛ ꯋꯥꯅ ꯁꯨꯨꯔꯨꯕꯩ ꯁꯔꯨꯛꯄꯨꯗꯤ ꯃꯅꯨꯡꯗ ꯑꯗꯨꯝ ꯂꯩꯔꯒ ꯑꯗꯨꯅ ꯐꯔꯦ
ꯁꯤꯗꯤꯒꯣ ꯍꯤꯗꯥꯛ ꯂꯥꯛꯄ ꯇꯥꯏꯃꯤꯡꯗꯣ ꯍꯤꯗꯥꯛ ꯂꯥꯛꯄꯩ ꯇꯥꯏꯃꯤꯡꯗꯣ ꯌꯥꯝ ꯆꯤꯟꯕ ꯋꯥꯅꯦꯕ ꯑꯗꯨꯅꯠ
ꯑꯣ ꯑꯗꯨ ꯑꯣꯏꯔꯁꯨ ꯐꯔꯦꯕ
ꯁꯟꯗꯦꯗꯨꯁꯨꯇꯤ ꯄꯤꯕꯅꯤꯅ ꯅꯨꯡꯉꯥꯏꯌꯦ ꯌꯥꯝꯅ ꯍꯌꯦꯡ ꯁꯨꯇꯤꯅꯦ ꯑꯩꯈꯣꯏꯗꯤ ꯁꯟꯗꯦꯁꯨꯇꯤꯅꯦꯕ
ꯑꯣ ꯁꯟꯗꯦ ꯁꯨꯇꯤ
ꯎꯝ
ꯑꯣ ꯅꯣꯏ ꯐꯥꯔꯃꯥꯁꯤꯁꯦ ꯁꯟꯗꯦ ꯁꯟꯗꯦꯗ ꯁꯨꯇꯤ ꯐꯪꯉꯤꯁꯦ ꯅꯣꯏ ꯅꯔꯥꯏꯕꯛ ꯐꯔꯕꯅꯤꯅꯦ ꯑꯇꯣꯕꯗꯤ ꯀꯣ ꯁꯨꯇꯤ ꯐꯪꯗꯕꯅꯦ ꯁꯟꯗꯦꯗ ꯍꯥꯞ ꯍꯣꯂꯤꯗꯦꯒꯨꯝꯕ ꯄꯤꯕ ꯑꯗꯨꯃꯥꯏꯅ ꯇꯧꯕꯅꯦꯕ
ꯇꯧꯋꯦ
ꯑꯗꯨꯗꯤ ꯐꯩꯌꯦ ꯐꯩꯌꯦ ꯌꯥꯝ ꯐꯩ ꯌꯥꯝ ꯐꯩ
ꯅꯣꯏ ꯔꯤꯝꯁꯇ ꯂꯩꯕ ꯏꯔꯥꯡ ꯌꯥꯝ ꯀꯜꯂꯤꯅꯦ
ꯏꯔꯥꯡ ꯀꯜꯂꯦ ꯍꯟꯗꯛ ꯈꯔ ꯐꯥꯈ꯭ꯔꯦ ꯀꯔꯤ
ꯅꯣꯏꯁꯨ ꯌꯥꯎꯔꯝꯅꯦꯕ
ꯑꯩ ꯑꯩꯈꯣꯏꯕꯨꯗꯤ ꯌꯥꯎꯋꯦ ꯑꯩꯗꯤ ꯌꯥꯎꯗꯦꯗ ꯑꯩꯈꯣꯏꯗꯤ ꯑꯅꯥꯕ ꯁꯤ ꯂꯩꯁꯟꯕꯅꯤꯅ ꯑꯅꯥꯕꯒꯤ ꯆꯦꯟꯕꯗ ꯑꯩꯗꯤ ꯌꯥꯎꯗ꯭ꯔꯦꯕ
ꯑꯣ ꯑꯗꯨ ꯁꯦꯀ꯭ꯌꯨꯔꯤꯇꯤꯁꯤꯡꯗꯤ ꯌꯥꯎꯔꯝꯅꯤꯅ ꯑꯇꯩ
ꯌꯥꯎꯋꯦ